ꯇꯥꯏꯀꯣ ꯇꯥꯏ ꯇꯥꯏ ꯅꯪꯒꯤ ꯅꯦꯠꯋꯥꯔꯥꯛ ꯅꯨꯡꯉꯥꯏꯕ꯭ꯔꯣ ꯍꯧꯖꯤꯛ
ꯑꯗꯨꯝ ꯌꯥꯏꯌꯦ
ꯑꯣ ꯐꯥꯏꯚ ꯖꯤ ꯄꯤꯕ꯭ꯔꯥ
ꯐꯥꯏꯚꯖꯤꯒ ꯐꯥꯏꯚꯖꯤ ꯄꯥꯏꯗꯤ ꯑꯩꯒꯤꯗꯤ
ꯎꯝ
ꯑꯩꯈꯣꯏꯗꯤ ꯐꯣꯔ ꯖꯤ ꯐꯣꯔ ꯖꯤ
ꯎꯝ ꯅꯪ ꯀꯥꯏ ꯐꯣꯟ ꯄꯥꯏꯕ꯭ꯔꯣ ꯏꯃꯥꯏ
ꯔꯔꯤꯌꯃꯤ
ꯌꯥꯃꯤ ꯑꯣ ꯀꯔꯝ ꯀꯥꯟꯗꯅ ꯂꯥꯏꯕ꯭ꯔꯥ
ꯑꯁ ꯆꯍꯤ ꯇꯔꯨꯛ ꯁꯨꯔꯦꯍꯦ ꯑꯩꯈꯣꯏꯒꯤꯗꯤ
ꯑ ꯆꯍꯤ ꯊ꯭ꯔꯣ ꯑꯣꯏꯕꯒꯤꯅꯤ ꯑꯔꯤ ꯑꯣꯏꯕꯒꯤꯅꯤ ꯑꯩꯒꯤꯗꯤ ꯍꯣꯡꯂꯁꯨ ꯀꯣ
ꯑꯔꯤꯕꯅꯤ ꯑꯩꯈꯣꯏꯒꯤꯗꯤ
ꯍꯣꯏꯅꯦ ꯍꯣꯏꯅꯦ ꯑꯗꯨꯒꯤ ꯑꯣꯏꯕꯒꯤꯅꯦ ꯑꯩꯒꯤꯗꯤ ꯎꯝ ꯌꯥꯝꯗꯤ ꯍꯣꯡꯉꯦꯕ ꯃꯃꯜꯗꯣ ꯅ ꯑꯣꯏꯔꯁꯨ ꯐꯥꯏꯕ ꯁꯤ ꯎ ꯊꯣꯛꯄ ꯍꯥꯎꯔꯀꯥꯟꯗ ꯂꯥꯏꯕꯒꯤꯀꯣ ꯍꯧꯔꯦ ꯅꯪꯒꯤ ꯅꯦꯠꯋꯥꯛꯁꯦ ꯅꯪ ꯅꯪꯅ ꯅꯪꯅ ꯂꯦꯞꯄ ꯃꯐꯝꯐꯝꯗꯣ
ꯍꯥ
ꯂꯦꯞꯄ ꯃꯐꯝꯗꯨꯅ ꯑꯇꯣꯞꯄꯗ ꯆꯠꯀꯅꯨ ꯑꯇꯣꯞꯄ ꯃꯐꯝꯅ
ꯍꯧꯖꯤꯛꯇꯤ ꯑꯗꯨꯝ ꯂꯩꯔꯦ
ꯍꯥꯥ
ꯉꯁꯤ ꯀꯗꯥꯏ ꯀꯗꯥꯏ ꯆꯠꯂꯨꯔꯒꯦ
ꯉꯁꯤꯗꯤ ꯀ꯭ꯂꯥꯁ ꯆꯠꯄꯅꯦ ꯑꯩ ꯉꯔꯥꯡꯗꯣ ꯑꯩꯒꯤ ꯀ꯭ꯂꯥꯁ ꯅꯨꯃꯤꯠꯅꯦꯕ ꯑꯗꯣ ꯑꯣꯏꯔꯁꯨ ꯑꯩꯒꯤ ꯑꯣꯖꯥꯅ ꯑꯇꯣꯞꯄ ꯃꯐꯝꯗ ꯊꯕꯛ ꯂꯥꯛꯏ ꯃꯥꯅ ꯇꯣꯛꯑꯁꯦ ꯍꯥꯏꯕ ꯍꯌꯦꯡꯅ ꯇꯧꯔꯁꯦ ꯍꯥꯏꯕ ꯉꯁꯤ ꯆꯠꯄꯅꯦ ꯑꯥ
ꯅꯣꯏ ꯃꯐꯝꯗ ꯅꯠꯇ꯭ꯔꯥ ꯅꯣꯏ ꯀ꯭ꯂꯒꯥꯁ ꯆꯠꯄꯁꯦ
ꯃꯥꯅꯦ ꯎꯝ ꯇꯔꯨꯡꯗ ꯑꯣꯏꯕ ꯑꯩ ꯀ꯭ꯂꯥꯁꯇ ꯆꯥꯔꯆꯇ ꯑꯣꯏꯕꯅꯤꯅ ꯑꯩꯒꯤ ꯎꯖꯥꯗꯣ
ꯎꯝ
ꯎꯝ ꯆꯔꯆꯀꯤ ꯎꯝ ꯔꯦꯟ ꯄꯤꯕ ꯕꯤꯜꯗꯤꯡ ꯑꯃ ꯂꯩꯕ ꯈꯪꯕ꯭ꯔꯥ ꯆꯔꯆꯀꯤ ꯑꯣꯄꯣꯖꯤꯠ ꯑꯃꯥ ꯂꯩꯕꯗꯣ ꯑꯥꯔꯕꯤ ꯁꯤ ꯁꯤ ꯍꯥꯎꯁ ꯍꯥꯏꯕꯗꯣ ꯑꯗꯨꯗ ꯃꯥ ꯂꯅꯥꯏꯕꯒꯤ
ꯂꯣꯏ ꯈꯪꯕꯅꯤ ꯑꯗꯨꯗꯤ ꯑꯩꯈꯣꯏꯗꯤ ꯑꯩꯈꯣꯏꯁꯨ ꯅꯨꯡꯇꯤ ꯆꯠꯄꯅꯤꯅ
ꯍ ꯍ
ꯆꯥꯔꯖ ꯀꯥꯕꯗꯤ ꯐꯦꯚꯣꯔꯥꯏꯠ
ꯐꯦꯕ ꯐꯔ ꯀ ꯀ ꯎꯗ ꯄ ꯀꯨꯌꯦ
ꯑꯥ ꯍꯧꯖꯤ ꯇꯨꯗꯤ ꯍꯧꯖꯤꯛ ꯍꯧꯖꯤꯛꯇꯤ ꯂꯩꯇꯕꯅꯤꯅ ꯎꯄꯥꯏ ꯂꯩꯇꯦ ꯀꯩꯅꯣ
ꯏꯁ ꯅꯪ ꯅꯪ ꯂꯩꯕ ꯀꯥꯟꯗꯁꯨ ꯂꯥꯛꯇꯦꯅ ꯅꯪ ꯑ ꯉꯁꯤ ꯑꯩꯒꯤ ꯗꯤꯖꯤꯌꯥ ꯂꯥꯛꯄꯗꯣ ꯑꯩ ꯈꯪꯗꯦꯗ ꯃ ꯈꯛꯇꯁꯨ ꯈꯪꯗꯦ
ꯅꯣꯏ ꯅꯣꯏꯗꯤ ꯃꯃꯥꯡꯗꯅꯦ ꯑꯩꯒꯤ ꯃꯅꯤꯡꯗꯅꯤ
ꯪ ꯁꯦꯁ ꯅꯪ ꯂꯥꯛꯑꯣꯗꯤ ꯑꯩ ꯈꯪꯒꯅꯤ ꯃꯃꯥꯡꯗ ꯐꯥꯝꯕꯁꯦ ꯎꯅꯤꯡꯉꯥꯏ ꯍꯦꯟꯅ ꯅꯨꯡꯉꯥꯏꯔꯤꯅ
ꯑꯩꯈꯣꯏ ꯑꯩꯈꯣꯏꯗꯤ ꯃꯅꯤꯡꯗ ꯍꯦꯜꯜꯂꯤꯦ ꯃꯅꯤꯡꯗꯅ ꯍꯦꯜꯜꯂꯤꯦꯕ ꯑꯗꯨ
ꯑ ꯂꯥꯁ ꯏꯌꯥꯔꯗꯁꯨ ꯅꯪ ꯂꯥꯛꯗꯣ ꯀꯥꯎꯟ ꯀꯥꯎꯟ ꯇ
ꯑꯗꯨ ꯑꯗꯨ ꯅꯨꯃꯤꯠꯇꯨꯗꯤ ꯑꯩ
ꯅꯪ ꯂꯥꯛꯄꯗꯣ ꯑꯅꯤꯔ ꯑꯍꯨꯝꯔ ꯑꯗꯨꯒ ꯎꯝ
ꯑꯩ ꯊꯦꯡꯉ ꯊꯦꯡꯉ ꯀꯩꯅꯣ ꯑꯗꯨ ꯃꯇꯝ ꯂꯣꯏꯔꯒꯅꯦ ꯆꯥꯔꯖꯇꯣ
ꯎꯝ
ꯍꯥꯏꯗꯤ ꯃꯤ ꯃꯇꯝ ꯆꯥꯔꯖ ꯀꯥꯕ ꯃꯇꯝ ꯂꯣꯏꯕꯗ ꯃꯤ ꯌꯥꯝ ꯊꯣꯂꯥꯛꯄꯗꯨꯣ
ꯎꯝ
ꯑꯗꯨ ꯇꯥꯟꯕꯒꯤ ꯑꯩꯅ ꯈꯤꯇꯪ ꯍꯥꯟꯅ ꯆꯠꯄ ꯑꯗꯨꯒꯤꯅꯤ
ꯁꯁ ꯃꯅꯨꯡꯗ ꯎꯔꯅꯤꯗ ꯑꯩ ꯑꯩꯗꯤ ꯃꯥꯡꯗ ꯐꯥꯝꯕꯅꯤꯅ ꯃꯤ ꯂꯣꯏ ꯎꯕꯅꯦ ꯑꯩ
ꯑꯁꯨꯛ ꯌꯥꯝ ꯎꯥꯏ ꯎꯗꯣꯏꯕ ꯑꯗꯨ
ꯏꯁꯁ ꯅꯆꯤꯟ ꯊꯤꯒꯅꯨ ꯌꯥꯔꯦꯍꯦ
ꯀꯔꯝ ꯀꯥꯟꯗ ꯌꯨꯝ ꯄꯥꯟꯗꯣꯏꯔꯣ ꯅꯪꯗꯤ
ꯍꯥꯥ
ꯀꯔꯝ ꯀꯥꯟꯗ ꯌꯨꯝ ꯄꯥꯟꯒ
ꯑꯗꯨꯒꯤ ꯍꯔꯤꯗꯣ ꯀꯗꯥꯏꯗꯒꯤ ꯂꯥꯛꯄ꯭ꯔꯥ ꯅꯪꯁꯦ ꯅꯨꯄꯥꯁꯨ ꯐꯪꯂꯨꯔꯦ ꯑꯩꯗꯤ ꯈꯪꯗꯦꯗ ꯀꯨꯏꯅ ꯑꯩꯗꯤ ꯌꯨꯝ ꯄꯥꯟꯒꯅꯤꯗ ꯁꯤꯕꯤꯛꯀꯦ ꯁꯤꯕꯤꯀꯦꯗꯤ ꯁꯣꯏꯗꯅ ꯑꯩꯗꯤ ꯁꯤꯕꯤ ꯀꯦ ꯑꯣꯏꯔꯅꯤ
ꯂꯩꯔꯝꯒꯅꯤꯗ ꯅꯪꯒꯤ ꯁꯥꯏꯗꯣ
ꯑꯣ ꯑꯩꯁ ꯍꯥꯏ ꯀꯅꯥ ꯂꯕ ꯁꯥꯏ ꯐꯪꯗ꯭ꯔꯦ ꯑꯥ
ꯋꯥꯠꯂꯝ ꯑꯣꯏꯕ ꯅꯣꯏꯒꯤꯗꯤꯁꯨ ꯐꯖꯕꯗ
ꯃꯤ ꯑꯇꯁꯨ ꯂꯥꯛꯇꯦ ꯑꯩꯉꯣꯟꯗꯗꯤꯀꯣ ꯈꯪꯗꯦ ꯁꯥꯛꯁꯤ ꯃꯟꯕꯒꯤꯦꯅ ꯈꯪꯗꯦ
ꯑꯁꯦꯡꯕꯗꯤ ꯑꯩ ꯍꯥꯏꯁꯦ ꯃꯤ ꯌꯥꯝꯗꯁꯨ ꯂꯥꯛꯑꯣꯏ ꯍꯥꯏꯕꯅꯤꯅ
ꯑꯁꯦꯡꯕ
ꯂꯥꯛꯑꯁꯨ ꯂꯥꯛꯑꯁꯨ ꯂꯥꯛꯑꯁꯨ ꯉꯥꯎꯁꯤꯟꯅꯕ ꯅꯨꯄꯥ ꯈꯛꯇ ꯂꯥꯛꯔꯅꯤ ꯈꯪꯉꯦ ꯃꯤ ꯊꯥꯕ ꯂꯥꯔ ꯑꯣꯏ ꯈꯥꯉꯦ
ꯅꯣꯏꯗꯤ ꯁꯛ ꯁꯛꯄ ꯑꯗꯨꯝ ꯌꯦꯡꯕꯗꯣ ꯅꯣꯏꯗꯤꯦ ꯁꯛ ꯁꯛ ꯅꯣꯏꯗꯤ ꯁꯛꯇ ꯉꯥꯛꯇ ꯃꯧꯁꯟꯅꯕ ꯅꯠꯇꯦꯍꯦ ꯈꯤꯇꯪ ꯁꯛ ꯊꯤꯔꯕ ꯅꯣꯏꯗꯤ ꯉꯧꯁꯤꯟꯅꯕ ꯑꯗꯨꯝ
ꯑꯩ ꯏꯁꯥꯒꯤ ꯌꯦꯡꯁꯦ ꯑꯩ ꯑꯉꯗ ꯊꯤꯀꯣꯅ ꯄꯥ ꯎꯝ ꯃꯤ ꯈꯔ ꯐꯥꯔꯒ ꯔꯦꯁꯄꯣꯟꯁꯤꯕꯜ ꯇꯥꯎ ꯍꯥꯏꯕ ꯑꯗꯨꯒ ꯈꯔ ꯁꯥꯡꯔꯗꯤ ꯑꯗꯨꯝ ꯌꯥꯏꯅ ꯁꯥꯛꯇꯣ ꯌꯦꯡꯗꯦ ꯑꯩ ꯌꯥꯝ ꯊꯤꯔꯗꯤ ꯌꯥꯔꯦ ꯌꯥꯝ ꯅ ꯊ ꯁꯇ
ꯅꯃꯥꯟꯅꯕꯤ ꯑꯃ ꯅꯃꯥꯟꯅꯕꯤ ꯑꯃꯗꯨꯁꯨ ꯐꯖꯅ ꯇꯧꯕꯅꯤꯀꯣ
ꯅꯪ ꯀꯃꯥꯏꯅ ꯈꯥꯡꯉꯕ꯭ꯔꯥ
ꯑꯁ ꯃꯥꯏ ꯈꯪ ꯑꯗꯨꯝ ꯐꯥꯎꯅꯕꯅꯤꯅ ꯑꯗꯨꯝ ꯈꯪꯉꯤꯗꯅ
ꯑꯦꯛꯁ ꯌꯥꯝꯃꯦ ꯍꯥꯏꯕ꯭ꯔꯥ
ꯅꯠꯇꯒꯤ
ꯑꯣ ꯅꯨꯄꯥꯕꯨ ꯃꯨꯁꯤ ꯅꯥꯏ ꯍꯥꯏꯕ꯭ꯔꯥ
ꯉꯥꯎꯁꯤꯟꯅꯕ ꯉ ꯉꯥꯛꯇꯅꯤ ꯁꯛ ꯁꯛ ꯈꯛꯇ ꯌꯦꯡꯕꯗꯣ
ꯑꯩꯗꯤ ꯌꯦꯡꯗꯦ ꯑꯁꯦꯡꯕ ꯍꯥꯏꯕ ꯑꯁꯦꯡꯕ ꯍꯥꯏꯔꯗꯤꯀꯣ ꯊꯥꯛꯇꯣ ꯌꯦꯡꯗꯦ ꯑꯗꯨ ꯑꯣꯏꯔꯁꯨ ꯊꯥꯛꯇꯣ ꯌꯦꯡꯗꯦ ꯑꯣꯏꯔꯁꯨ ꯑꯩꯈꯣꯏꯒꯤ ꯇꯥꯏ ꯇꯥꯏꯞ ꯂꯥꯏ ꯑꯩꯈꯣꯏꯒꯤ ꯇꯥꯏꯝ ꯅꯠꯇ꯭ꯔꯗꯤ ꯑꯩ ꯄꯥꯝꯅꯩ ꯍꯥꯏ ꯑꯩꯒꯤ
ꯁꯛꯇ ꯅꯠꯇꯦ ꯃꯒꯨꯟꯗꯅꯤ ꯍꯥꯏꯕꯗꯨꯗ
ꯍꯣꯏꯅꯦ ꯑꯦꯁ ꯑꯉꯥꯡ ꯃꯆꯥ ꯂꯩꯕ꯭ꯔꯥ ꯑꯉꯥꯡ ꯃꯆꯥ ꯑꯃ ꯃꯈꯣꯟ ꯇꯥꯏꯀ ꯌꯥꯝ ꯅꯨꯡꯁꯤꯌꯦ ꯅꯪ ꯅꯪꯁꯨ ꯅꯨꯄꯤ ꯊꯤꯔꯣꯅ
ꯑꯁ ꯍꯥꯏꯗꯤ ꯄꯨꯋꯥꯋꯥꯂꯤꯗ ꯅꯍꯥ ꯑꯣꯏꯔꯤ
ꯆꯍꯤ ꯀ꯭ꯌꯥ ꯁꯨꯈ꯭ꯔꯦ
ꯅꯍꯥ ꯑꯣꯏꯔꯤꯕ
ꯆꯍꯤꯍꯤ ꯍꯥꯏ
ꯆꯍꯤꯁꯨ ꯆꯍꯤꯗꯤ ꯌꯥꯝꯕꯁꯨ ꯅꯠꯇꯦ
ꯌꯥꯗꯤ ꯇ꯭ꯋꯦꯟꯇꯤ ꯐꯥꯏꯚ ꯔ ꯇ꯭ꯋꯦꯟꯇꯤ ꯁꯤꯁ ꯔ
ꯊꯤꯗꯤ ꯊꯤꯕ ꯍꯧꯔꯕꯅꯤꯗ
ꯊꯤꯕ ꯍꯧꯔꯦ
ꯑꯗꯨ ꯐꯪꯗꯕ ꯋꯥꯅꯦ
ꯎꯝ ꯑꯩꯈꯣꯏ ꯑꯁ ꯑꯩ ꯏꯃꯥꯟꯅꯕꯤ ꯑꯗꯒꯤ ꯃꯥ ꯁꯥꯛꯄꯖꯥꯕ ꯃꯥ ꯂꯩꯅ ꯃꯥꯗꯣ ꯁꯤꯡꯒ ꯂꯩꯕꯅꯤ ꯅꯣꯏ ꯅꯣꯏꯁꯦ ꯆꯞ ꯆꯥꯔꯅꯤ
ꯑꯗꯨꯗꯤ ꯄꯤꯔꯛꯑꯣꯗꯅ
ꯑꯁ ꯃꯥꯗꯣ ꯅꯪ ꯈꯪ ꯎꯝ ꯑꯩ ꯏꯃꯥꯅ ꯄꯤꯗꯣ ꯈꯔ ꯉꯥꯎꯕ ꯄꯤꯗꯣ
ꯀꯅꯥꯅꯣ ꯁꯨꯝ ꯁꯣꯝꯗꯒꯤꯔꯣ ꯅꯠꯇ꯭ꯔꯒ ꯑꯥꯗꯒꯤꯔꯣ
ꯗꯣꯟꯖꯤꯅ ꯍꯥꯏꯕꯅꯤꯗ ꯈꯪꯕ꯭ꯔꯥ ꯃꯥꯕꯣꯅ
ꯈꯪꯗꯦꯍꯦ ꯑꯩꯗꯤ
ꯁꯤꯁ ꯈꯥꯡꯉꯒ ꯈꯪꯅꯕ ꯁꯥꯔꯦ ꯅꯪꯁꯦ
ꯑꯁ ꯀꯅꯥꯅꯣ ꯅꯣꯏ ꯂꯩꯃꯤꯟꯅꯕ ꯂꯩꯃꯤꯟꯅꯕꯤ ꯅꯪ
ꯅꯠꯇꯦ ꯑ ꯀꯩ ꯂꯩ ꯌꯥꯡꯂꯤ ꯎꯁꯤꯁꯇꯥꯥꯔ ꯅꯪ ꯈꯪꯗ꯭ꯔꯣ
ꯈꯪꯅꯤ ꯃꯁꯛ ꯃꯁꯛ ꯎꯔꯗꯤ ꯑꯗꯨꯝ ꯈꯪꯅꯤ ꯈꯪꯉꯝꯃꯅꯤ
ꯅꯣꯏꯔꯦꯍꯦ ꯅꯪꯁꯨ ꯁꯦꯂꯤꯕ꯭ꯔꯤ ꯇꯤ ꯃꯥꯟ ꯇꯧꯔꯦ
ꯈꯪꯅꯕ ꯍꯥꯏꯁꯤꯗꯤ ꯅꯣꯏ ꯈꯛꯇꯅꯤꯗꯅꯣ
ꯑꯩ ꯑꯩꯒꯤ ꯏꯁꯇꯦꯇꯥꯁꯇ ꯃꯔꯥꯛ ꯃꯔꯛꯇ ꯊꯥꯕꯅꯤꯅ ꯁꯄꯦꯞ ꯏꯁꯄꯦꯛ ꯏꯁꯄꯦꯛ ꯁꯤꯦꯠꯇꯅꯤ ꯃꯥꯗꯣ ꯎꯞꯄꯦ ꯎꯝ ꯈꯔ ꯉꯥꯎꯔꯒ ꯖꯥꯏ ꯆꯒꯤꯦ ꯁꯤꯤꯁ ꯇꯔ ꯍꯥꯥ
ꯃꯁꯛ ꯎꯔꯗꯤ ꯈꯪꯉꯝꯃꯅꯤꯕ
ꯎꯝ ꯃꯥꯗꯣ ꯅꯨꯄꯥ ꯑꯃ ꯎꯃꯥꯗꯁꯨ ꯀꯣꯏꯅꯗ꯭ꯔꯦꯕ
ꯑꯗꯣ ꯄꯤꯌꯣꯔ ꯁꯤꯡꯒꯔ ꯑꯣꯏꯔꯤꯕ ꯑꯣ ꯃꯥꯥꯡꯉꯣ ꯀꯔꯝꯗꯦ ꯍꯥꯏ ꯋꯥ ꯑꯃ ꯑꯝꯇꯁꯨ ꯀꯣꯏꯗꯕꯅꯤ ꯃꯥꯗꯣ
ꯑ ꯍꯪꯗꯦꯍꯦ ꯑꯗꯨꯗꯤ ꯊꯥꯖꯥꯁꯤꯔ ꯊꯥꯖꯔꯣꯏꯁꯤꯔꯥ
ꯁꯥꯏ ꯃꯥꯕꯨ ꯊꯥꯖꯗ꯭ꯔꯗꯤ ꯀꯅꯥꯝꯗꯁꯨ ꯊꯥꯖꯔꯣꯏ ꯑꯥꯏꯗꯤ
ꯂꯨꯕꯅꯤꯀꯣ
ꯃꯥꯕꯨ ꯊꯥꯖꯗ꯭ꯔꯤꯗꯤꯀꯣ ꯑꯩꯗꯤ ꯀꯅꯥꯝꯇꯁꯨ ꯊꯥꯖꯔꯣꯏ ꯑꯁꯦꯡꯕꯅꯤ ꯑꯩ ꯈꯪꯉꯦ ꯑꯩꯈꯣꯏ ꯕꯦꯁ ꯐ꯭ꯔꯦꯟꯅꯦꯕ ꯑꯩꯒꯤ
ꯎꯝ
ꯍꯣꯏꯕꯦ ꯎꯝ
ꯍꯥꯔꯥꯎꯗꯅ ꯑꯗꯨꯗꯤ
ꯐꯣꯇꯣ ꯊꯥꯔꯛꯀꯦꯀꯣ ꯋꯥꯆꯦꯞꯇ
ꯌꯦꯡꯒꯦ
ꯎꯝ ꯑꯗꯨꯗ ꯀꯣꯏꯅ ꯍꯥꯏꯔ ꯍꯥꯏꯕꯗꯤ ꯃꯤꯁꯨ ꯌꯥꯝ ꯐꯥꯏ ꯃꯥꯗꯤ
ꯐꯔꯝꯃꯅꯤꯗ ꯑꯗꯨꯕꯨꯗꯤ
ꯊꯥꯔꯒꯦ ꯑꯩ ꯐꯣꯇꯣ ꯊꯥꯔꯀꯥꯟꯗ ꯅꯪ ꯑꯪ ꯄꯥꯝꯕ꯭ꯔꯣ ꯄꯥꯝꯗꯕ꯭ꯔ ꯌꯦꯉꯣꯀꯣ ꯌꯦꯡꯀ ꯑꯩꯉꯣꯟꯗ ꯑꯃꯨꯛ ꯍꯥꯏꯕꯤꯌꯨ ꯐꯔꯤꯀꯣ ꯑꯗꯨꯗꯤ